ꯑꯣ
ꯇꯥꯕ꯭ꯔꯣ
ꯇꯥꯏꯌꯦ ꯇꯥꯔꯦ
ꯀꯩꯗꯧꯔ ꯂꯩꯕꯔꯣ
ꯆꯥꯛ ꯊꯣꯡꯒꯦꯅ
ꯑꯣ ꯀ꯭ꯔꯤ ꯏꯟꯖꯥꯡ
ꯆꯥꯛ ꯊꯣꯡꯒꯦꯅ ꯂꯩꯔꯤꯌꯦ
ꯀ, ꯔꯤ ꯑꯦꯟꯖꯥꯡ ꯊꯣꯡꯗꯣꯏꯔꯣ ꯑꯈꯣꯏ
ꯈꯪꯗꯦ ꯎꯝ
ꯑꯩ ꯍꯧꯖꯤꯛ ꯀꯥꯛ ꯆꯥꯕ ꯃꯇꯝ ꯅꯠꯇꯦ
ꯎꯝ ꯏꯟꯁꯥꯡꯗꯤ ꯊꯣꯡꯉꯔꯣꯏꯁꯤꯔꯥ ꯈꯟꯕꯅꯦ ꯍꯧꯖꯤꯛ
ꯑꯣ
ꯉꯔꯥꯡ ꯅꯨꯡꯗꯥꯡꯒꯤ ꯏꯟꯖꯥꯡꯗꯣ ꯆꯥꯕ ꯌꯥꯔꯗꯤ ꯑꯃꯨꯛ ꯆꯥꯒꯦ
ꯑꯣ ꯑꯣ ꯉꯔꯥꯡ ꯀ꯭ꯔꯤ ꯏꯟꯖꯥꯡ
ꯁꯧꯒ꯭ꯔꯤꯒ ꯁꯤ ꯁꯧꯒ꯭ꯔꯤꯒꯤ ꯑꯃꯁꯨ ꯂꯩꯌꯦ ꯑꯗꯨ ꯇꯤꯟ ꯐꯤꯁꯁꯨ ꯑꯃ ꯂꯩꯌꯦ ꯑꯗꯨꯒꯤ
ꯃꯣꯟꯗ꯭ꯔꯁꯨ ꯌꯥꯏꯔꯦꯅ ꯁꯟꯕ ꯌꯥꯝ ꯂꯩꯔꯤꯍꯦ ꯑꯗꯨꯒꯤ
ꯑꯧ ꯉꯁꯤꯁꯨ ꯉꯁꯤꯁꯨ ꯑꯗꯨꯝ ꯂꯩꯒꯔꯣ
ꯇꯤꯟꯇꯧ ꯆꯠꯀꯅꯤ ꯅꯣꯏꯗꯤ ꯀ꯭ꯂꯥꯁ ꯄꯨꯡ ꯀꯌꯥꯗ ꯆꯠꯅꯤ
ꯑꯩꯅ ꯑꯩꯒꯤ ꯃꯔꯨꯞꯁꯤꯡꯕꯨ ꯑꯩ ꯈꯔ ꯉꯁꯤ ꯄꯨꯡ ꯇꯦꯟꯗꯒꯤ ꯂꯥꯛꯀꯦ ꯑꯩꯕꯨ ꯑꯦꯇꯦꯟꯗꯦꯟꯁ ꯄꯥꯟꯕꯤꯌꯣꯅ ꯍꯥꯏꯔ ꯂꯩꯕꯅꯦ ꯍꯧꯖꯤꯛ
ꯎꯝ ꯀ꯭ꯔꯤ ꯂꯥꯏꯔꯤꯌꯦ
ꯀ꯭ꯂꯤꯅꯤꯀꯦꯜ ꯄꯣꯁꯇꯤꯡꯗ ꯑꯣꯖꯥ ꯍꯟꯗꯛꯀꯤ ꯗꯣ ꯇꯔꯃ ꯂꯥꯛꯄꯗꯒꯤ ꯑꯗꯨꯝ ꯐꯝꯍꯟꯕ ꯃꯣꯏꯕꯨ ꯑꯗꯨ ꯑꯣꯏꯕꯒꯤ ꯑꯩꯅ ꯄꯨꯡ ꯇꯔꯥꯗꯨ ꯂꯥꯛꯑꯒꯦꯅ
ꯎꯝ ꯆꯣꯏꯁ ꯊꯥꯔꯒ ꯋꯥꯔꯤ ꯁꯥꯕ ꯍꯧꯖꯤꯛꯇꯤ
ꯑꯣ
ꯎꯃꯣꯀꯣꯔꯤ ꯁꯥꯁꯤꯔꯅ ꯑꯩꯅ ꯍꯥꯏꯒꯦ ꯀꯥꯟꯗ ꯍꯣꯏ ꯍꯥꯏꯔꯒ ꯅꯪꯅ ꯍꯥꯟꯅ ꯇꯧꯔꯛꯄ
ꯎꯝ ꯑꯩꯗꯣ ꯍꯧꯖꯤꯛ ꯑꯁꯨꯃꯥꯏꯅ ꯅꯨꯛ ꯌꯥꯗ꯭ꯔꯦꯕ
ꯎꯝ
ꯆꯞꯄꯗꯤ ꯍꯧꯔꯦꯟ ꯄꯨꯡ ꯃꯔꯤꯗꯒꯤ ꯑꯃꯨꯛꯀ ꯍꯜꯂꯥꯛꯄꯗ ꯍꯥꯎꯕ ꯍꯥꯎꯒꯅꯤꯕ ꯍꯧꯖꯤꯛ ꯑꯌꯨꯛꯀꯤ ꯃꯄꯥꯝ ꯂꯩꯔꯔꯣꯏ ꯑꯗꯨꯅ ꯍꯧꯖꯤꯛ ꯃꯇꯝ ꯂꯩꯕ ꯀꯥꯟꯗ ꯇꯧꯔꯒꯦꯅ ꯇꯧꯒꯅꯤ
ꯎꯝ ꯑꯗꯨꯁꯨ ꯑꯃꯨꯛ ꯒ꯭ꯌ ꯥꯟꯇꯥꯎ ꯆꯠꯀꯅꯤ ꯑꯗꯨ ꯑꯣꯏꯔꯗꯤ ꯊꯦꯡꯉꯅ ꯍꯜꯂꯛꯄꯅꯦ
ꯎꯝ ꯄꯨꯡ ꯀꯌꯥꯗ ꯆꯠꯇꯣꯏꯅꯣ
ꯆꯥꯛ ꯆꯥꯕ ꯂꯣꯢꯔꯒ ꯆꯠꯀꯦꯗ
ꯑꯣ
ꯇꯟꯕꯅ ꯁꯦꯝꯕꯗꯣ ꯌꯥꯝ ꯂꯣꯏꯅꯤꯡꯈ꯭ꯔꯦ ꯑꯩꯒꯤ ꯅꯈꯥ ꯃꯅꯨꯡ ꯌꯥꯝ ꯆꯪꯃꯟꯕꯒꯤ ꯁꯦꯟꯕꯤꯕ ꯋꯥꯅꯦ
ꯁꯦꯃꯦ ꯗꯨ ꯁꯣ
ꯃꯣꯏꯁꯤ ꯌꯥꯅꯕꯤ ꯂꯣꯏꯔꯕ꯭ꯔꯥ ꯑꯃ ꯐꯥꯕ
ꯂꯣꯏꯔꯝꯅꯤ ꯏꯃꯥꯒꯤꯗꯨꯗꯤ ꯎꯏꯗ꯭ꯔꯦꯅ ꯅꯛꯅꯥꯗꯤ ꯆꯍꯤ ꯑꯍꯨꯝ ꯁꯨꯔꯝꯈ꯭ꯔꯅꯤꯗ ꯁꯤꯗ ꯀꯣꯂꯦꯖ ꯇꯝꯕ ꯃꯇꯝꯗꯨꯅ ꯁꯦꯝꯈ꯭ꯔꯦꯅ ꯑꯃ
ꯑꯩꯗꯤ ꯀꯥꯎꯈ꯭ꯔꯦꯕ ꯃꯥꯒꯤꯗꯣ
ꯁꯤꯗ ꯀꯣꯂꯦꯖ ꯇ ꯇꯥꯝꯗꯨꯅ ꯁꯦꯝꯕꯅꯦ ꯃꯥꯗꯣ
ꯍꯟꯗꯛ ꯑꯩ ꯆꯠꯄꯗꯁꯨ ꯃꯥꯗꯣ ꯐꯥꯔꯥ ꯂꯩꯕ꯭ꯔꯥ ꯑꯗꯨꯒꯨꯝꯕ ꯀꯥꯎꯈ꯭ꯔꯕ ꯑꯗꯨꯅꯅꯤꯗ
ꯃꯥꯗꯣ ꯂꯧꯊꯣꯛꯦꯌꯦꯦ ꯔꯤꯇꯦꯟꯅꯔꯗꯣ ꯊꯦꯡꯉ ꯍꯥꯞꯄꯒꯤ ꯑꯃꯨꯛ ꯊꯤꯕ ꯍꯥꯎꯕ ꯑꯗꯨꯒꯤ ꯑꯃꯨꯛ ꯍꯥꯞꯁꯦꯔꯅ ꯍꯅꯔꯒ ꯂꯥꯛꯑꯦ ꯍꯥꯏꯌꯦ ꯃꯥꯗꯨꯁꯨ
ꯎꯝ ꯃꯥꯗꯤ ꯄꯩꯁꯥ ꯄꯨꯂꯞ ꯆꯥꯎ ꯆꯥꯎꯅ ꯆꯥꯕꯅꯤꯅ ꯇꯥꯎꯕ ꯌꯥꯅꯤꯗ
ꯎꯝ ꯌꯥꯏꯅꯤꯅ ꯃꯒꯤꯗꯤ ꯍꯣꯏꯁꯨ ꯁꯍꯤ ꯌꯥꯅꯤ ꯄꯩꯁꯥ ꯄꯥꯏꯕ ꯃꯇꯝꯗ ꯑꯅꯥꯕ ꯁꯦꯝꯕ ꯆꯩꯔꯥ ꯈꯪꯗꯦ
ꯎꯝ
ꯃꯣꯏꯒꯤꯁꯦ ꯊꯤ ꯃꯥꯜꯂꯦ
ꯅꯪꯒꯤ ꯃꯔꯨꯞꯞꯇꯨꯗꯤ ꯐꯖꯩ ꯍꯥꯏꯕ ꯅꯠꯇ꯭ꯔꯣ
ꯃꯥꯒꯤꯗꯤ ꯑꯗꯨꯝ ꯌꯥꯏꯑꯦ ꯍꯣꯏ ꯑꯩꯒꯤ ꯀꯔꯤ ꯇꯥꯎꯕꯒꯤꯔ ꯈꯪꯗꯦ
ꯑꯗꯣ ꯅꯣꯏꯒꯤ ꯈꯣꯡꯎꯞ ꯑꯣꯗꯔ ꯇꯧꯋꯤꯅ
ꯀ꯭ꯔꯤ
ꯈꯣꯡꯎꯞ ꯑꯣꯗꯔ ꯇꯕꯗꯣ
ꯎꯝ
ꯗꯤꯂꯤꯕ꯭ꯔꯤ ꯂꯥꯛꯄꯗꯣ ꯀꯃꯥꯏꯅ ꯂꯥꯛꯄ꯭ꯔꯥ
ꯂꯥꯛꯇꯦ ꯑꯈꯣꯏꯅ ꯂꯧꯕ ꯆꯠꯄꯅꯦ ꯑꯦꯌꯥꯔꯄꯣꯟꯒꯤꯗꯤ ꯅꯠꯇꯦ ꯑꯁꯤ ꯑꯣ ꯂꯨꯖꯂꯦꯟ ꯗꯨꯋꯥꯏꯗ
ꯑꯩꯒꯤꯁꯦ ꯀꯃꯥꯏꯅ ꯂꯥꯛꯄꯔꯥ ꯑꯩ ꯃꯊꯥ ꯊꯥꯔꯦꯍꯦ
ꯎꯝ ꯎꯝ ꯄꯣꯁꯒꯤꯗꯤ ꯑꯗꯨꯝ ꯗꯤꯂꯤꯚꯔꯤ ꯇꯧꯋꯦ ꯍꯥꯏꯌꯦ ꯑꯗꯣ ꯅꯪ ꯅꯪꯒꯤꯗꯨꯁꯨ ꯑꯗꯨꯃꯥꯏꯅ ꯇꯧꯒꯗ꯭ꯔꯥ ꯀꯣ ꯈꯪꯗꯦ
ꯃꯐꯝ ꯈꯪꯗ꯭ꯔꯒ ꯑꯩꯒꯤ ꯂꯥꯛꯑꯅꯤ ꯁꯣꯏꯔꯦ ꯑꯩꯅ ꯁꯔꯁꯄꯇꯤ ꯑꯩꯈꯣꯏꯒꯤ ꯀꯣꯂꯦꯖꯀꯤ ꯃꯃꯤꯡꯒꯨꯝꯕ ꯑꯩꯗꯤ ꯂꯣꯏꯅ ꯃꯥꯛꯇꯤ ꯍꯥꯞꯈꯨꯔꯦꯕ
ꯎꯝ
ꯑꯗꯨ ꯑꯣꯏꯔꯒ ꯑꯁꯤ ꯈꯣꯡꯒꯣꯞꯒꯤ ꯂꯥꯛꯄꯁꯦ ꯘꯔꯤꯅ ꯄꯨꯔꯒ ꯂꯥꯛꯄꯒꯤ ꯗꯤꯂꯤꯚꯔꯤ ꯂꯩꯌꯦ ꯅꯠꯇ꯭ꯔꯒ ꯀꯣꯂꯦꯖꯀ ꯑꯩꯈꯣꯏꯒꯤ ꯑꯦꯀꯥꯎꯟ ꯑꯃꯗ ꯂꯥꯛꯄ ꯃꯐꯝ ꯂꯩꯌꯦꯕ ꯅꯔꯁꯤꯡ ꯕ꯭ꯂꯣꯛꯇ
ꯎꯝ
ꯑꯗꯨ ꯑꯣꯏꯕꯤ ꯀꯃꯥꯏꯅ ꯂꯥꯛꯄ꯭ꯔꯥꯅ ꯒ꯭ꯌꯥꯟ ꯇꯥꯗꯕ
ꯈꯪꯗꯦ ꯑꯇꯣꯢꯒꯤ ꯂꯥꯎꯒ ꯆꯠꯇꯦ ꯅꯨꯃꯤꯠ ꯑꯍꯨꯝ ꯑꯍꯨꯝ ꯉꯥꯛꯛꯇ ꯑꯣꯏꯕ ꯃꯥꯜꯂꯦ
ꯑꯣ
ꯌꯥꯝ ꯊꯨꯅꯗꯤ ꯂꯥꯛꯄꯅꯦ
ꯑꯩꯒꯤꯁꯦ ꯀꯃꯥꯏꯅ ꯂꯥꯛꯀꯦꯔ ꯑꯩꯒꯤꯗꯤꯗꯤ ꯍꯧꯖꯤꯛ ꯃꯣꯏꯒ ꯃꯅꯥꯛ ꯃꯣꯏꯒꯁꯨ ꯅꯛ ꯅꯥꯔꯒ ꯂꯥꯛꯏꯕꯅꯤꯅ ꯈꯔꯗꯤ ꯉꯁꯤꯒꯨꯝꯁꯤꯗ ꯂꯥꯛꯀꯦꯔꯣꯅ ꯑꯩꯗꯤ ꯊꯥꯕ ꯇ ꯂꯥꯏꯕꯅꯤꯅꯦ
ꯎꯝ
ꯅꯣꯏꯒꯤ ꯐꯥꯎ ꯅꯨꯃꯤꯠ ꯑꯍꯨꯝ ꯃꯥꯗꯨꯕꯨ ꯗꯪꯗꯤ ꯍꯥꯏꯌꯦꯕ
ꯑꯣ
ꯗꯤꯂꯤ ꯄꯨꯡ ꯄꯔꯜꯁꯇꯤ ꯂꯥꯎꯗꯤ ꯂꯥꯎꯑꯣ ꯄꯥꯡꯉꯣꯅ
ꯑꯁ ꯑꯗꯨ ꯑꯣꯏꯔꯁꯨ ꯑꯗꯨꯝ ꯊꯥꯕꯅꯤꯅ ꯃꯣꯏꯁꯨ
ꯎꯝ
ꯃꯐꯝꯗꯣ ꯆꯠꯇꯕ ꯃꯥꯜꯂꯦ
ꯃꯥꯒꯤꯗꯣ ꯇꯥꯡꯈꯨꯜꯒꯤ ꯃꯤ ꯃꯥꯜꯂꯦ ꯑꯩꯅ ꯈꯟꯕꯗ
ꯑꯣ ꯃꯐꯝꯗꯤ ꯑ ꯃꯐꯝꯗ ꯆꯠꯇꯕ ꯃꯥꯜꯂꯦ ꯑꯗꯨꯝ ꯁꯥꯏꯠꯇ ꯂꯥꯎꯕꯅꯦ
ꯎꯝ ꯑꯁ ꯑꯩꯒꯤ ꯃꯊꯥꯁꯥꯏ ꯑꯇꯣꯞꯄ ꯀꯨꯝꯕ ꯃꯐꯝꯗ ꯂꯥꯛꯑꯗꯤ ꯑꯩꯗꯤ ꯆꯠꯄꯁꯨ ꯍꯩꯔꯔꯣꯏ
ꯍꯣꯏ ꯍꯣꯏ ꯑꯩꯈꯣꯏꯗꯁꯨ ꯈꯔ ꯅꯛꯄꯒꯤꯅꯦ ꯐ꯭ꯂꯥꯏꯠꯒꯨꯝꯕꯗ ꯇꯧꯔꯗꯤ ꯑꯗꯨꯝ ꯂꯥꯎ ꯂꯧꯕ ꯆꯠꯂꯁꯦ ꯁꯨ ꯊꯥꯔꯛꯑꯦ ꯅꯨꯄꯤꯉꯩꯗꯨꯝ ꯂꯧꯕ ꯆꯠꯄꯅꯦ ꯃꯒꯤꯗꯤ ꯄꯣꯁꯀꯤꯗꯤ ꯑꯗꯨꯝ ꯗꯤꯂꯤꯚꯔꯤ ꯇꯧꯕꯤꯅꯤꯅ
ꯎꯝ ꯑꯩꯒꯤ ꯂꯥꯁ ꯌꯤꯔꯗꯣ ꯍꯥꯏꯃꯔꯨ ꯁꯄ꯭ꯂꯥꯏ ꯌꯔꯗ ꯑꯩꯈꯣꯏ ꯀꯛꯄ ꯃꯇꯝꯗ ꯏꯃꯥꯟꯅꯕꯤ ꯃꯥꯒꯤꯁꯨ ꯁꯨꯃꯥꯏꯅ ꯇꯧꯕ
ꯎꯝ
ꯃꯤ ꯑꯃꯒꯤ ꯍꯥꯟꯅ ꯂꯥꯛꯑꯦ ꯑꯗꯨ ꯃꯊꯥꯡꯗ ꯑꯩꯒꯤ ꯏꯃꯨꯛꯀ ꯂꯥꯛꯑꯦ ꯃꯥꯒꯤꯗꯣ ꯂꯥꯁꯇꯒꯤ ꯂꯥꯛꯄꯗꯣ ꯑꯃꯨꯛꯀ ꯑꯥ ꯃꯣꯔꯤꯟꯗꯥꯟ ꯍꯥꯏꯕ ꯃꯐꯝꯗ ꯆꯠꯂꯒ ꯄꯩꯁꯥ ꯌꯥꯝ ꯇꯤꯡꯉꯦ ꯇꯨꯒ ꯈꯔꯗ ꯑꯃꯨꯛꯀ ꯆꯠꯂꯦ ꯁꯨꯃꯥꯏꯅ ꯇꯧꯕꯤ ꯄꯩꯁꯥ ꯌꯥꯝꯅ ꯇꯤꯡꯡꯂꯒ ꯆꯠꯈ꯭ꯔꯕꯅꯦꯕ
ꯅꯪꯁꯨ ꯀꯔꯤꯒꯤ ꯐꯖꯥꯅ ꯍꯥꯡꯗꯕꯤꯔ ꯇꯥꯎꯕ꯭ꯔꯥ ꯑꯗꯨꯗꯤ
ꯃꯥꯅ ꯄꯣꯁꯇ ꯆꯠꯂꯣꯅ ꯍꯥꯏꯕꯒꯤ ꯅꯨꯄꯤ ꯎꯝ ꯍꯧꯖꯤꯛ ꯐꯥꯎ
ꯎꯝ ꯎꯝ ꯑꯗꯨꯗꯤ ꯄꯣꯁꯇ ꯆꯠꯂꯣ ꯍꯥꯏꯌꯦ ꯑꯗꯨꯗꯤ ꯐ꯭ꯂꯥꯏꯠꯀꯤ ꯃꯃꯥꯟ ꯂꯥꯎꯋꯦꯅ ꯅꯥꯡꯒꯤꯗꯨꯗꯤ
ꯑꯥ
ꯅꯪꯁꯨ ꯄꯥꯡꯗ꯭ꯔꯣ ꯑꯗꯨꯗꯤ
ꯃꯥꯅ ꯆꯠ ꯑꯗꯨ ꯅꯨꯃꯤꯠ ꯌꯥꯝꯈ꯭ꯔꯕ ꯅꯨꯃꯤꯠ ꯁꯦꯚꯦꯟ ꯑꯩꯠ ꯃꯣꯏꯗꯣ ꯑꯠ
ꯅꯠꯇꯦ ꯑꯩꯅ ꯍꯥꯏꯕꯗꯤ ꯅꯪ ꯍꯧꯖꯤꯛ ꯀꯥꯞꯈꯤꯕꯗꯣ ꯍꯥꯏꯕꯅꯦ
ꯎꯝ ꯐ꯭ꯔꯤ ꯇꯧꯋꯦ ꯍꯥꯏꯕꯗꯣ
ꯐꯖꯥꯅ ꯍꯥꯡꯕ ꯌꯥꯗ꯭ꯔꯣ ꯍꯥꯏꯕꯅꯤꯗ
ꯍꯧꯔꯦꯟ ꯍꯥꯡꯒꯦ ꯑꯃꯨꯛꯀ
ꯃꯣꯏꯗꯤ ꯎꯝ ꯐ꯭ꯂꯥꯏꯇ ꯑꯣꯏꯕꯅꯤꯅ ꯃꯣꯏ ꯗꯤꯂꯤꯚꯔꯤ ꯇꯧꯗꯦ ꯍꯥꯏꯌꯦꯕ
ꯑꯣꯥ
ꯑꯦꯗ꯭ꯔꯦꯁ ꯑꯗꯨꯝ ꯐ꯭ꯂꯥꯏꯠꯀꯤ ꯊꯝ ꯐꯝ ꯂꯩꯕ ꯃꯥꯜꯂꯦ ꯃꯣꯏ ꯌꯥꯝ ꯂꯩꯌꯦ ꯄꯣꯠꯆꯩ ꯑꯗꯨ ꯑꯩꯈꯣꯏꯗꯤ ꯗꯤꯂꯤꯚ ꯗꯤꯂꯤꯚ꯭ꯔꯤꯗꯤ ꯇꯧꯗꯦ ꯍꯥꯏꯌꯦ
ꯑꯣ
ꯅꯨꯡꯉꯥꯏꯅ ꯂꯥꯎꯕ ꯂꯥꯛꯀꯅꯤ ꯍꯥꯏꯌꯦꯦ ꯄꯩꯁꯥꯗꯤ ꯌꯥꯝ ꯆꯥꯡꯉꯦ ꯑꯗꯨ ꯃꯐꯝꯒꯨꯝꯕ ꯂꯥꯞꯄ꯭ꯔꯗꯤ ꯈꯔ ꯋꯥ ꯋꯥꯒꯅꯤ
ꯎꯝ
ꯄꯣꯁꯇꯒꯤꯗꯤ ꯍꯦꯟꯅ ꯂꯥꯎꯋꯦꯕ ꯃꯣꯏꯗꯣ
ꯑꯣ
ꯅꯨꯄꯤꯔ ꯅꯨꯄꯥꯥꯔꯁꯨ ꯐꯪꯗ ꯑꯊ ꯁꯥꯕꯥꯎꯃꯦ
ꯂꯥꯞꯄ ꯃꯐꯝꯝꯗ ꯂꯥꯛꯑꯣ ꯍꯥꯏꯔꯗꯤ ꯗꯕꯥꯥꯎ ꯇꯤꯡꯈ꯭ꯔꯅꯤ ꯅꯪꯒꯤꯗꯣ
ꯎꯝ ꯄꯥꯏꯔꯣꯏ ꯍꯥꯏꯒꯦ
ꯃꯨ ꯑꯉꯨ
ꯎꯝ
ꯁꯁꯨ ꯀꯅꯥꯗ꯭ꯔꯦ ꯍꯧꯖꯤꯛ ꯊꯥꯈ꯭ꯔꯅꯤ ꯃꯣꯏꯒꯤ ꯄꯣꯠ ꯅꯪꯒꯤ ꯄꯣꯠꯇꯣ
ꯎꯝ
ꯈꯪꯗꯕꯤꯗ ꯇꯣꯛꯀꯦꯔꯥ ꯈꯪꯗꯦ ꯌꯥꯝ ꯂꯥꯞꯄ꯭ꯔꯗꯤ
ꯍ ꯃ ꯈꯥꯁ
ꯆꯥꯛ ꯂꯥꯝꯕ ꯍꯥꯎꯔꯦ ꯆꯥꯛ ꯈꯔ ꯊꯦꯡꯉ ꯊꯣꯡꯉꯌꯦ ꯆꯠꯄꯁꯨ ꯌꯥꯝ ꯇꯜꯂꯦ
ꯎꯝ ꯅꯣꯡ ꯗꯤ ꯃꯥꯝ ꯇꯨꯗ ꯄ꯭ꯔꯣ
ꯎꯝ
ꯍꯣꯏ ꯑꯗꯨꯗꯤ ꯉꯁꯥꯏ ꯑꯌꯨꯛ ꯅꯣꯡ ꯆꯨꯔꯒ ꯀ꯭ꯂꯥꯁ ꯆꯠꯅꯤꯡꯗꯕ ꯐꯥꯎꯔꯒ ꯍꯧꯖꯤꯛꯇꯤ ꯅꯣꯡꯃꯨꯛꯀ ꯐꯥꯒ
ꯅꯣꯡ ꯅꯣꯡ ꯐꯖꯅꯗꯤ ꯆꯨꯔꯦ ꯑꯗꯨ ꯑꯣꯏꯔꯁꯨ ꯃꯔꯛ ꯃꯔꯛꯇ ꯑꯗꯨꯝ ꯆꯨꯕꯅꯦ
ꯑꯣ
ꯕꯖꯥꯔ ꯆꯠꯄꯗꯣ ꯅꯨꯡꯉꯥꯏꯇꯦ
ꯑꯣ
ꯑꯗꯨ ꯅꯣꯏꯒꯤ ꯄꯣꯠ ꯂꯥꯛꯑꯦ ꯍꯥꯏꯕꯗꯨꯗꯤ ꯀꯣꯜ ꯇꯧꯔꯛꯄ꯭ꯔꯥ ꯃꯣꯏꯅ
ꯃꯣꯏꯅ ꯇꯧꯔꯛꯑꯦ ꯍꯣꯏ ꯂꯧꯕ ꯂꯥꯛꯑꯣꯅ
ꯑꯣꯂꯩꯐꯝꯗꯣ ꯈꯡꯉꯗꯤ
ꯑꯩꯈꯣꯏꯒꯤꯗꯤ ꯌꯥꯝ ꯂꯥꯞ ꯂꯥꯞꯄ ꯑꯣꯏꯗꯕꯒꯤ ꯂꯧꯕ ꯑꯗꯨꯒꯤ ꯑꯗꯨ ꯅꯨꯃꯤꯠꯇꯣ ꯑꯩ ꯏꯃꯥꯟꯅꯕꯤꯕꯨ ꯀꯥꯎꯕꯤꯕ ꯑꯗꯨꯒꯤ ꯕꯣꯜꯒꯤ ꯑꯁꯤ ꯑꯩꯗꯤꯗꯣ ꯂꯧꯕ ꯆꯠꯂꯦ ꯑꯗꯨ ꯅꯨꯃꯤꯠꯇ ꯑꯗꯨ ꯑꯣꯏꯕꯒꯤ ꯑꯁꯤ ꯐꯥꯎꯗꯤ ꯊꯤꯟꯕꯤꯌꯣ ꯍꯥꯏꯕꯒꯤ
ꯂꯥꯎꯕ ꯆꯠꯂꯦ ꯑꯗꯨꯒ ꯃꯥꯕꯨ ꯄꯨꯔꯒ
ꯅꯣꯏ ꯗꯤꯂꯤꯚ꯭ꯔꯤ ꯂꯥꯛꯅꯤꯉꯥꯏꯒꯨꯝꯕ ꯐꯥꯎ ꯅꯣꯏꯗꯤ ꯂꯣꯏꯅꯃꯛ ꯍꯥꯡꯕ꯭ꯔꯥ ꯅꯣꯏꯒꯤ ꯃꯐꯝꯒꯨꯝꯕꯒ ꯕꯤꯖꯤꯄꯤ ꯂꯥꯛꯄꯗꯣ ꯅꯣꯏꯒꯤ ꯃꯐꯝꯗ ꯌꯥꯎꯒꯦꯔꯥ ꯑꯁꯤꯒꯨꯝꯕ ꯂꯣꯏꯅꯃꯛ ꯍꯥꯡꯕ꯭ꯔꯥ ꯍꯥꯏꯕꯅꯦ
ꯍꯥꯡꯕꯅꯦ ꯂꯥꯛꯑꯔꯣꯏ ꯍꯥꯏꯌꯦ ꯃꯣꯏꯗꯤ
ꯎꯝ
ꯀꯣꯏꯗꯤ ꯗꯗꯤꯂꯤꯚꯔꯤ ꯆꯥꯔꯖꯁꯨ ꯂꯣꯏ ꯄꯤꯈ꯭ꯔꯦꯅ ꯍꯥꯏꯕ ꯃꯇꯝꯗ ꯑꯗꯨꯗꯤ ꯃꯣꯏꯗ ꯑꯃꯨꯛ ꯍꯪꯉꯨ ꯍꯥꯏꯌꯦ ꯃꯣꯏꯁꯨ
ꯑ
ꯂꯥꯏꯠꯒꯤ ꯉꯥꯛꯇ ꯀꯥꯛꯄꯒꯤ ꯑꯣꯏꯔꯝꯅꯤ ꯃꯣꯏꯒꯤꯗꯣ
ꯗ꯭ꯔꯦꯅꯦ ꯑꯩꯗꯤ ꯑꯩꯈꯣꯏꯒꯤꯗꯗꯤ ꯑꯗꯨꯝ ꯀꯣꯂꯦꯖ ꯌꯥꯎ ꯌꯥꯎꯕꯅꯤꯅ ꯑꯗꯨꯝ ꯌꯥꯎꯒꯅꯤ ꯀꯣꯛꯇ ꯍꯥꯜꯂꯒ ꯂꯩꯒꯅꯦꯕ ꯒꯥꯔꯤ ꯑꯃꯅ ꯄꯨꯔꯒ ꯂꯥꯛ ꯂꯥꯛꯑꯦꯕ
ꯎꯝ
ꯁꯞꯄ꯭ꯂꯥꯏꯌꯥꯔꯗꯗꯤ ꯅꯪ ꯄꯥꯥꯛꯇꯦꯀꯣ
ꯑꯩꯅ ꯀꯥꯞꯄ ꯅꯠꯇꯦ ꯗꯤꯌꯨꯅ ꯀꯥꯞꯄꯤꯕꯅꯦ
ꯃꯥ ꯀꯥꯄ ꯃꯇꯝꯗ ꯃꯥ ꯑꯗꯨꯁꯨ ꯌꯨꯝꯗ ꯗꯤꯂꯤꯚꯔꯤ ꯂꯥꯛꯇꯕ꯭ꯔꯥ
ꯈꯪꯗꯦ ꯍꯥꯏ
ꯍꯝꯔꯣꯗ ꯀꯛꯄ꯭ꯔꯥ ꯀꯥꯛꯛꯇꯕ꯭ꯔꯥ ꯈꯪꯗꯦ ꯑꯩ
ꯍꯥꯟꯅ ꯃꯥꯗꯤ